ꯍꯜꯂꯣ
ꯇꯞꯄ꯭ꯔꯣ
ꯍꯣꯏ ꯍꯣꯏ ꯇꯥꯏꯌꯦ ꯇꯥꯏꯌꯦ
ꯆꯔꯦ ꯆꯥꯔꯦ ꯍꯧꯖꯤꯛꯃꯛ
ꯀꯩ ꯑꯁ ꯆꯝꯐꯨ ꯆꯥꯒꯅꯤ ꯍꯥꯏꯕ ꯅꯠꯇ꯭ꯔꯣ ꯅꯪ
ꯎꯝ ꯆꯝꯐꯨꯠ ꯆꯝꯐꯨꯠꯀ ꯀꯩ ꯀꯩ ꯀꯩꯅꯣ ꯍꯥꯏꯔꯛꯑꯣ ꯅꯤꯡꯁꯤꯡꯕ꯭ꯔꯥ ꯅꯤꯡꯁꯤꯡꯗꯥꯕ꯭ꯔꯥ
ꯎꯝ ꯆꯝꯐꯨꯠꯇ ꯀꯩ ꯀꯩ ꯌꯥꯎꯏꯤ
ꯆꯝꯐꯨꯠꯀꯥ ꯎꯝ ꯑꯦꯔꯦ ꯍꯩꯔꯣꯛꯄ ꯌꯥꯗꯦ ꯍꯩꯔꯣꯛꯄ ꯐꯪꯗꯦ
ꯑꯣ ꯑꯁ ꯑꯩ ꯅꯦꯠꯋꯥꯛ ꯈꯤꯇꯪ ꯅꯨꯡꯉꯥꯏꯗꯕ ꯃꯥꯜꯂꯦ
ꯈꯣꯟ ꯇꯥꯗꯦ ꯐꯖꯅ
ꯇꯥꯏ ꯇꯥꯕꯕꯨꯗꯤ ꯇꯥꯏ ꯑꯩ ꯅꯦꯋꯥꯛ ꯅꯨꯡꯉꯥꯏꯗ ꯃꯥꯜꯂꯦꯕ
ꯑꯣ ꯀꯔꯤꯒꯤꯅꯣ ꯑꯗꯨꯅ
ꯈꯪꯗꯦ ꯉꯁꯤ ꯅꯦꯋꯥꯛ ꯅꯨꯡꯉꯥꯏꯇꯦꯅꯦ ꯑꯩꯒꯤ
ꯎꯝ ꯑꯗꯣ
ꯑꯥ ꯍꯣꯏ ꯁꯥꯟꯅꯕ ꯉꯥꯏꯕꯅꯦ
ꯑꯣ ꯉꯥꯏꯅ ꯉꯥꯏꯅ ꯁꯨꯃꯥꯏꯅ ꯑꯗꯨꯝ ꯉꯥꯡꯅꯔꯁꯦ ꯇꯥꯟꯅꯔꯁꯦ ꯍꯌꯦꯡꯒꯤ
ꯍꯣꯏ
ꯍꯌꯦꯡꯒꯤꯗꯣ ꯇꯥꯟꯅꯔꯁꯦ
ꯍꯥꯥ
ꯍꯌꯦꯡꯒꯤꯗ ꯇꯥꯟꯅꯔꯁꯦꯕ ꯇꯥꯕ꯭ꯔꯣ ꯇꯥ꯭ꯔꯣ ꯑꯣ ꯃꯥꯒꯤꯁꯦ ꯑꯩꯒꯤ ꯅꯠꯇꯦ ꯃꯥꯒꯤꯅꯦ